ꯍꯥꯜꯂꯣ
ꯍꯜꯂꯣ
ꯇꯥꯕ꯭ꯔꯣ ꯏꯃꯥꯟꯅꯕꯤ
ꯇꯥꯏꯌꯦ
ꯅꯨꯡꯉꯥꯏꯔꯤꯕꯣ
ꯅꯪ ꯈꯣꯟꯖꯦꯟꯗꯣ ꯄꯤꯛꯑꯦ
ꯑꯩ ꯕꯥꯠꯔꯨꯝꯁꯦ ꯐꯨꯟꯗ ꯍꯥꯞꯄꯅꯦ
ꯍꯥꯥ
ꯑꯩꯒꯤ ꯕꯣꯂꯨꯝꯁꯦ ꯈꯨꯗ ꯍꯥꯞꯈ꯭ꯔꯕꯅꯦ
ꯎꯝ
ꯀꯥꯏ ꯆꯠꯂꯤꯅꯣ ꯀꯥꯢ ꯆꯠꯂꯤꯅꯣ
ꯍꯥ
ꯀꯥꯏ ꯆꯠꯂꯤꯅꯣ
ꯋꯥꯛꯀꯤꯡ
ꯍꯧꯖꯤꯛꯄꯨ ꯊꯦꯡꯑꯀꯥꯟꯁꯤꯗ
ꯆꯥꯛ ꯆꯥ ꯇꯣꯛꯄꯒꯤ ꯋꯥꯛꯀꯤꯡ ꯆꯠꯂꯤꯕ
ꯑꯣ ꯐꯖꯔꯦ ꯐꯖꯔꯦ
ꯎꯝ
ꯊꯦꯡꯉꯗꯤ ꯅꯨꯄꯤꯗꯤ ꯃꯄꯥꯟꯗ ꯊꯣꯛꯀꯅꯨ ꯍꯥꯏꯕꯅꯤꯅꯦ